ꯍꯜꯂꯣ ꯀꯅꯥꯅꯣ ꯀꯩꯗꯧꯔꯤꯒꯦ ꯀꯩꯗꯧꯔꯤꯒꯦ ꯇꯥꯕꯤ꯭ꯔꯣ ꯇꯥꯕꯤꯔꯤꯕ꯭ꯔꯣ
ꯇꯥꯏꯌꯦ ꯍ
ꯑꯣ ꯀꯣꯏ ꯑ ꯅꯠꯇ ꯀꯣꯏꯕ ꯆꯠꯄ ꯂꯣꯏꯔꯕ꯭ꯔꯣ ꯌꯨꯝ ꯍꯜꯂꯛꯑꯕꯣ ꯍꯜꯂꯛꯇ꯭ꯔꯤꯕ꯭ꯔꯣ
ꯍꯜꯂꯒꯇ
ꯍꯜꯂꯣ ꯇ꯭ꯔꯤ
ꯍꯥꯛꯗꯤ
ꯑꯦ ꯍꯜꯂꯛꯇ꯭ꯔꯤ ꯍꯥꯏꯔꯣ ꯅꯪꯒꯤꯁꯤꯕꯣ
ꯑꯧ ꯍꯜꯂꯛꯇ꯭ꯔꯤꯌꯦ ꯆꯥꯛꯁꯨ ꯂꯥꯝꯈ꯭ꯔꯕꯅꯦ
ꯏꯁ ꯀꯩꯁꯨ ꯆꯥꯗꯕ꯭ꯔꯣ
ꯀꯩꯁꯨ ꯆꯥꯗ꯭ꯔꯦ ꯑꯩ ꯆꯥꯛꯁꯨ ꯂꯥꯛꯑꯝꯕꯅꯤ ꯑꯩ
ꯏꯁ ꯆꯥꯛ ꯂꯥꯛꯑꯝꯃꯅꯤ ꯅꯃꯥꯟꯅꯕꯤ ꯑꯦ ꯅꯃꯥꯟꯅꯨ ꯌꯥ ꯌꯥꯏ ꯅꯃꯥꯟꯅꯕꯤꯔ ꯅꯃꯥꯟꯅꯕꯔꯥ ꯐꯖꯅ ꯆꯥꯎꯈ꯭ꯔꯅ ꯃꯣꯏꯗ ꯆꯥꯁꯦ ꯍꯥꯏꯌꯣ
ꯍꯣꯏ ꯑꯗꯨ ꯃꯣꯏ ꯊꯣꯡꯣꯡꯗ꯭ꯔꯤ
ꯅꯠꯇꯦ ꯅꯨꯡꯊꯤꯤꯟꯗꯗꯤ ꯑꯃ ꯀꯩ ꯀꯩꯅꯣ ꯁꯦꯝꯃꯒ ꯆꯥꯕ ꯌꯥꯏꯅ
ꯎꯝ ꯅꯨꯄꯥ ꯉꯥꯛꯇꯅꯤꯅꯦ ꯁꯤꯃ ꯇꯥ ꯂꯕ꯭ꯔ
ꯑꯩꯁꯨ ꯂꯣꯏꯔꯦ ꯇꯜꯂꯗꯤ ꯁꯦꯛꯑꯦ ꯇꯜꯂꯗꯤ ꯇꯜꯂꯗꯤ ꯆꯥꯔꯅꯨ
ꯍꯣꯏ ꯏ ꯅꯪꯃ ꯁꯦꯝꯕꯤꯔꯣ
ꯑꯦꯁ ꯅꯣꯏ ꯌꯨꯝ ꯈꯪꯗꯦ ꯑꯩ
ꯑꯩ ꯇꯥꯛꯄꯤꯔꯒꯦ ꯅꯚ ꯁꯦꯝꯕꯤꯁꯨ
ꯏꯁ
ꯌꯥꯕ ꯌꯥꯗꯕ ꯑꯗꯨ
ꯀꯩ ꯁꯦꯝꯕꯤꯌꯣ ꯍꯥꯏꯅꯣ ꯁꯦꯝꯕꯤꯔꯒꯦ
ꯌꯦꯔꯝ ꯐꯨꯠꯄꯤꯔꯝꯃꯣ ꯑꯗꯨꯒ ꯁꯤꯡꯖꯨ ꯑꯃ
ꯑꯁ ꯌꯦꯔꯨꯝꯐꯨꯠꯄꯨꯗꯤ ꯏꯔꯥꯏ ꯂꯥꯏꯕꯗꯨꯕꯨ ꯀꯩꯅꯣ ꯑꯇꯣꯞꯄ ꯈꯔ ꯈꯔ ꯂꯨꯕ ꯍꯥꯏꯔꯛꯑꯣꯗꯅ ꯌꯦꯔꯨꯝꯕꯨꯗꯤ ꯏꯁꯤꯡ ꯏꯁꯤꯡ ꯊꯝꯃꯅꯤ ꯑꯗꯨꯒ ꯊꯪꯒꯠꯂꯣ ꯌꯥꯔꯦ ꯑꯗꯨꯗꯤ
ꯑꯗꯨꯅꯤ ꯃꯤꯅꯤꯠ ꯀꯌꯥ ꯐꯨꯜꯂꯅ ꯌꯥꯕ꯭ꯔꯥ ꯅꯪ ꯈꯪꯕ꯭ꯔꯥꯗ
ꯅꯠꯇꯦ ꯑꯩꯅ ꯍꯥꯏꯕꯗꯤ ꯈꯔ ꯂꯨꯕ ꯅꯣꯏꯅ ꯍꯩꯗꯕ ꯍꯥꯏꯔꯛ ꯀꯦꯔꯥ ꯍꯥꯏꯅ ꯈꯟꯕꯅꯤ ꯑꯗꯨ ꯅꯪꯅ ꯏꯔꯥꯏ ꯂꯥꯏꯕ ꯈꯣꯏꯗꯒꯤ ꯂꯥꯏꯕ ꯍꯥꯏꯔꯛꯑꯦ ꯍꯥꯏꯔꯛꯑꯣ ꯍꯥꯏꯔꯛꯑꯣ ꯍꯥꯏꯔꯛꯑꯣ ꯑꯣ
ꯁꯥ ꯑꯀꯥꯡꯕꯗꯣ ꯀꯩꯅꯣ ꯇꯧꯔꯒ ꯂꯩꯔꯝꯃꯤ ꯑꯗꯨꯒ ꯑꯂꯨ ꯈꯔ ꯍꯥꯄꯣ ꯑꯗꯨꯒ ꯁꯥ ꯃꯔꯣꯏꯗꯣ ꯑꯗꯨ ꯍꯥꯄꯣꯗ ꯈꯔ ꯁꯛꯇꯥꯛ ꯇꯧꯔ ꯊꯣꯡꯅꯃꯨ ꯑ
ꯊꯣꯡꯕꯤꯛꯒꯦ
ꯑ
ꯑꯩꯈꯣꯏꯗ ꯂꯩꯕꯅꯦ ꯑꯁꯥ ꯀꯪꯕꯗꯣ ꯀꯔꯤ ꯑ ꯀꯔꯤꯕ ꯅꯠꯇꯦ ꯁꯟ ꯁꯟꯁꯥ ꯄꯥꯝꯕ꯭ꯔꯥ ꯑꯣꯛꯁꯥ ꯄꯥꯝꯕ꯭ꯔꯣ ꯀꯔꯝꯕ ꯄꯥꯝꯒ
ꯑꯩ ꯁꯟꯁꯥꯒ ꯑꯣꯛꯁꯥ ꯄꯥꯝꯃꯦ ꯑꯩ ꯍꯧꯖꯤꯛꯇꯤ ꯑꯣꯛꯁꯥꯕꯅꯤ ꯆꯠꯅꯤꯡꯉꯤ
ꯆ ꯍꯥꯏꯅ ꯑꯣꯛꯁꯥ ꯂꯩ ꯑꯩꯈꯣꯏꯗ ꯑꯣꯛꯁꯥꯁꯨ ꯂꯩ ꯁꯅꯥꯁꯨ ꯂꯩ ꯑꯅꯤꯃꯛ ꯂꯩ ꯑꯀꯪꯕ
ꯑꯥ ꯑꯁꯥꯕꯅꯦ ꯊꯣꯡꯕꯤꯔꯣ ꯑꯗꯨꯗꯤ
ꯑꯩ
ꯁꯠꯥꯛ ꯇꯧ꯭ꯔꯦꯒ ꯇꯥꯏꯌꯦ ꯅꯪ ꯍꯥꯏꯕꯗꯤ ꯌꯥꯝ ꯆꯨꯝꯃꯦ ꯅꯪ ꯂꯥꯏ ꯃꯥꯜꯂꯦ
ꯂꯥꯏ ꯃꯥꯂꯦꯈꯣ ꯑꯩꯈꯣꯏꯗꯤ ꯅꯨꯡꯁꯥ ꯊꯣꯔꯛꯑꯦ ꯑꯩꯈꯣꯏꯗꯤ ꯅꯨꯡꯁꯥ ꯊꯣꯔꯛꯑꯦ ꯑꯦ ꯉꯁꯥꯏ ꯃꯩ ꯂꯥꯛꯇꯕꯅꯦꯕ ꯍꯧꯖꯤꯛꯅ ꯃꯩꯁꯦ ꯌꯥꯝ ꯃꯨꯠꯀꯜꯂꯦ
ꯑꯩꯈꯣꯏꯗ ꯑꯩꯈꯣꯏꯅ ꯍꯧꯖꯤꯛꯅ ꯂꯥꯛꯑꯦ ꯏꯁ ꯅꯣꯏꯣꯏꯗꯅ ꯈ
ꯇꯂ ꯂꯩꯕ
ꯑꯩꯈꯣꯏꯒꯤꯅ ꯈꯔ ꯂꯋꯥꯏ ꯇꯥꯕ ꯃꯥꯜꯂꯦꯀꯣ ꯑꯗꯨꯗꯤ ꯅꯣꯏꯒꯤꯅ ꯈꯔ ꯀꯩ ꯍꯥꯏꯗꯣꯏꯅꯣ
ꯈꯌꯥꯗꯕꯂꯣ ꯃ ꯃ
ꯎ
ꯈ ꯆꯥꯎꯈꯠꯂꯦ ꯍꯥꯏꯒꯗ ꯈꯔ ꯆꯥꯎꯈꯠꯂꯦ ꯍꯥꯏꯒꯗ
ꯑ ꯑꯩꯈꯣꯏꯗꯤ ꯈꯔ ꯍꯦꯟꯕ ꯃꯥꯜꯂꯦ ꯑꯗꯨꯒ ꯑꯁ ꯉꯁꯤꯗꯤ ꯀꯔꯤ ꯀꯔꯤ ꯌꯨꯝ ꯁꯤꯡꯗꯣꯛꯄ ꯂꯣꯏꯔꯦ ꯑꯗꯨꯒ ꯄꯣꯊꯥꯔꯦ ꯑꯗꯨꯒ ꯑꯃꯨꯛ ꯀꯔꯤ ꯀꯔꯤꯅꯣ ꯆꯥꯕ ꯌꯥꯕ ꯆꯥꯔꯦ ꯑꯗꯨꯒ ꯂꯥꯏꯁꯪ ꯀꯥꯔꯦ ꯑꯗꯨꯒ ꯍꯧꯖꯤꯛ ꯍꯜꯂꯛꯑꯦ ꯍꯧꯖꯤꯛ ꯆꯥꯛ ꯏꯟꯁꯥꯡ ꯊꯣꯡꯕ ꯍꯧꯔꯅꯤ ꯑꯃꯨꯛ
ꯑꯣ ꯌꯥꯝ
ꯊꯣꯡꯕ ꯍꯧꯔꯅꯤꯅꯦ ꯍꯣꯏ ꯅꯨꯡꯗꯥꯡ ꯑꯦ ꯅꯨꯡꯊꯤꯟ ꯑꯦ ꯅꯨꯡꯗꯥꯡ ꯂꯧꯧ ꯃꯥꯜꯂꯦ ꯍꯥꯏꯕꯗꯤ ꯑꯌꯨꯛꯇꯤꯗꯤ ꯑꯩ ꯍꯧꯒꯠꯄ ꯉꯝꯗꯕꯅꯤ ꯑꯩꯅ ꯏꯃꯥꯟ ꯑꯗꯣ ꯍꯧꯖꯤꯛꯇꯤ
ꯑꯥ
ꯊꯕꯜꯅ ꯊꯣꯡꯒꯗꯧꯕ ꯃꯥꯜꯂꯦ ꯑꯣ ꯈꯪꯗ꯭ꯔꯤ ꯀꯔꯤꯒꯤ ꯏꯟꯁꯥꯡ ꯊꯣꯡꯗꯅ ꯃꯥꯜ ꯂꯔ ꯅꯠꯇꯦ ꯍꯧꯖꯤꯛ ꯆꯥꯛ ꯊꯥꯡꯒꯦ ꯇꯧꯔꯤ ꯆꯥꯛ ꯊꯥꯡꯒꯠꯀꯦ ꯇꯧꯔꯤꯌꯦ ꯍꯣꯏ ꯐꯧꯅꯦ ꯅꯪꯗꯤ ꯅꯥꯇꯟ ꯌꯥꯝ ꯇꯟꯕꯗꯨ ꯃꯤꯒꯤ ꯌꯨꯝꯗ ꯈꯛ
ꯑꯩ ꯌꯥꯝ ꯈꯪꯉꯤ ꯑꯗꯨꯗꯥꯏꯗ
ꯅ ꯌꯨꯝꯗꯁꯨ ꯂꯩꯕ ꯍꯩꯇꯦ
ꯏꯃ ꯊ
ꯂꯩꯕ꯭ꯔꯣ ꯀꯔꯤꯣꯁꯤ ꯅꯃꯥꯟꯅꯕ ꯍꯧꯔꯄꯗꯣ ꯇꯧꯔ ꯂꯩꯕ꯭ꯔꯣ ꯋꯥꯔꯤ ꯁꯥꯔ ꯂꯩꯕ꯭ꯔꯣ ꯀꯔꯤ ꯇꯧꯔꯤꯕ꯭ꯔꯣ
ꯃꯣꯏ ꯃꯣꯏ ꯁꯥꯏꯒ ꯋꯥꯔꯤ ꯁꯔꯅꯤ ꯑꯩꯅ ꯁꯤꯗ ꯀꯩꯅꯣ ꯋꯥꯔꯤ ꯁꯥꯔꯒ ꯅꯨꯡꯉꯥꯏꯝꯗ
ꯃꯉꯣꯟꯗ ꯍꯥꯏꯪꯅꯔꯒ ꯃꯤꯉꯣꯟꯗ ꯍꯥꯏꯔ ꯂꯩꯔꯦ ꯑꯩꯅ ꯍꯥꯏꯕꯗꯤ ꯅꯣꯏ ꯀꯃꯥꯏꯅ ꯃꯔꯝ ꯂꯦꯟꯕꯣ ꯀꯃꯥꯏꯅ ꯂꯦꯟꯒꯦ ꯍꯥꯏꯕꯅꯦ ꯀꯔꯤꯒꯤꯅꯣ ꯌꯦꯡꯉꯁꯤ ꯒ꯭ꯌꯥꯟ
ꯑꯣ
ꯒ꯭ꯌꯥꯟ ꯇꯥꯗꯦ ꯅꯪꯅ ꯍꯥꯏꯕꯗꯨ ꯀꯛ ꯑꯩ ꯉꯁꯥꯏꯗꯣ ꯑꯩꯕꯨꯖꯤꯗꯤ ꯒ꯭ꯌꯥꯟ ꯇꯥꯔꯦ
ꯑꯩ ꯍꯥꯏꯕꯗꯨꯒꯤ ꯑꯁ ꯀꯔꯤꯃꯣ ꯑꯩꯗꯤꯕꯀꯣ ꯁꯥꯎꯅꯤꯡꯉꯦꯕꯣ
ꯃꯦ ꯅꯣꯡꯃꯩ ꯂꯥꯇ꯭ꯔꯗꯤ ꯐꯔꯦ ꯅꯪꯒꯤꯗ ꯔꯥꯏꯁ ꯀꯨꯀꯔꯗꯨꯔꯣ ꯀꯨꯀꯔꯗꯨꯔꯣ ꯑꯣꯏꯔꯣ ꯌꯥꯁꯇꯕꯅ ꯊꯣꯡꯒꯦꯔꯣ ꯍꯦ ꯃꯥꯏ ꯃꯨꯠꯄꯁꯤ ꯦꯗꯥꯅꯤ ꯑꯩꯈꯣꯏꯔꯣꯝꯗ ꯁꯤ ꯎꯁꯃꯛ ꯑꯩꯈꯣꯏꯔꯣꯗꯁꯨ ꯃꯥꯏ ꯂꯥꯛꯇ꯭ꯔꯦꯗ ꯑꯩ ꯆꯤꯟ ꯁꯤꯔꯤꯅꯦ ꯉꯁꯥꯏꯗ ꯇꯥꯕ꯭ꯔꯣ ꯑꯩꯈꯣꯏꯔꯣꯝꯗꯁꯨ ꯃꯥꯏ ꯂꯥꯛꯇ꯭ꯔꯦ ꯑꯩ ꯁ
ꯑꯩꯈꯣꯏꯗꯗꯤ ꯑꯩꯅ ꯄꯨꯡꯈꯥꯏ ꯍꯦꯟꯅ ꯂꯥꯛꯂꯝ ꯅꯦ ꯑꯩꯗꯤꯕꯀꯣ ꯁꯥꯎꯅꯤꯡꯉꯦ
ꯅꯪ ꯉꯁꯥꯏꯗꯣ ꯀꯣꯟꯅ ꯍꯟꯅ ꯃꯦꯠꯇ꯭ꯔꯗꯤ ꯆꯥꯛꯇꯨꯕꯨ ꯃꯨꯜꯂꯝꯃꯅꯤ ꯃꯛ ꯀꯨꯀꯥꯔꯗ ꯊꯣꯡ꯭ꯔꯣꯅꯦ
ꯍꯧꯖꯤꯛ ꯂꯥꯛꯑꯦ ꯑꯗꯨꯒ ꯐꯝꯃꯦ ꯑꯗꯨꯒ ꯐꯤꯔꯣ ꯍꯨꯗꯣꯛꯑꯦ ꯑꯗꯨꯗꯒ ꯆꯪꯉꯛꯄꯅꯦ ꯀꯔꯤ ꯑꯩꯐꯠꯍꯜꯂꯝꯃꯗꯤ ꯍꯧꯖꯤꯛ ꯅꯠꯇꯦ ꯑꯩꯅ ꯍꯥꯏꯕꯗꯤꯅꯦ ꯑꯩꯅ ꯍꯦꯛ ꯑꯩꯅ ꯊꯥꯡꯒꯠꯂꯝꯃꯗꯤ ꯍꯧꯖꯤꯛ ꯑꯃꯨꯛ ꯂꯧꯊꯣꯛꯄꯁꯨ ꯌꯥꯗ ꯊꯣꯡꯕꯁꯨ ꯌꯥꯗ ꯐꯔꯛ ꯌꯥꯝ ꯇꯥꯔꯗꯣꯏꯅꯦ ꯑꯩ ꯍꯧꯖꯤꯛ ꯑꯃꯨꯛ ꯀꯨꯀꯔꯗ ꯊꯣꯡꯕ ꯇꯥꯔꯦꯅꯦ ꯑꯗꯨꯗꯤ ꯑꯁ ꯌꯥꯝ ꯇꯟꯕ ꯊꯕꯛꯅꯦꯁꯦ ꯈꯣꯏꯗꯒꯤ ꯇꯟꯕ ꯑꯩꯅ ꯍꯦꯛ
ꯑ ꯅꯪ ꯅꯦꯠ ꯌꯥꯗꯦ ꯑꯥ ꯑꯥ ꯇꯧꯔ ꯂꯩꯔꯦ ꯂꯩꯕ ꯂ ꯇ ꯂ ꯇꯔꯦ ꯇꯔ ꯆ
ꯇꯥꯔꯦ ꯇꯥꯔꯦꯅꯦ ꯈꯣꯖꯤꯦ ꯍꯧꯖꯤꯗꯦ ꯆꯕꯤ ꯀ ꯀꯩꯅꯣ ꯑꯗꯨꯝ ꯃꯊꯛꯇ ꯅꯣꯛꯔꯒ ꯂꯩꯔꯦ
ꯅꯠꯇꯦ ꯐꯖꯕ ꯈꯣꯟꯁꯦ ꯑꯗꯨ ꯇꯥꯕ꯭ꯔꯕꯅꯦ ꯈ꯭ꯋꯥꯏꯗꯒꯤ ꯐꯖꯕ ꯈꯣꯟꯖꯦꯜꯗꯨꯣ ꯇꯥꯕ꯭ꯔꯥ ꯍꯥꯏꯕꯅꯦ ꯏꯁ ꯀꯔꯤꯅꯣ ꯣ ꯈꯪꯗꯦ ꯑꯣ ꯇꯥꯗꯤ ꯐꯔꯦ ꯐꯔꯦ ꯐꯔꯦ ꯇꯥꯔꯗꯤ ꯑꯁ ꯄꯨꯡꯨꯡꯁꯨ
ꯅꯪ ꯋꯥꯔꯤꯔꯤ ꯁꯥꯎꯗꯅ ꯀꯣꯏꯗꯦ ꯅꯨꯅꯨꯡꯉꯔꯦꯗ
ꯑꯦꯁ ꯀꯔꯤꯅꯣ ꯈꯪꯗꯦ ꯑꯩꯅ ꯑꯁꯤꯁꯦ
ꯃꯥꯦ
ꯑꯦ ꯑꯩꯈꯣꯏꯗꯤ ꯑꯩ ꯑꯦ ꯅꯨꯡꯊꯤꯤꯟꯗ ꯀꯩꯅꯣ ꯊꯣꯡꯉꯦ
ꯀꯩ ꯑꯖ ꯃꯥꯁꯤꯇ ꯈꯪꯉꯤꯍꯦ ꯍꯥꯏꯗꯤ ꯏꯁ
ꯑꯗ ꯉꯁꯥꯏ ꯏꯃꯥꯅ ꯂꯩꯔꯛꯄꯣ ꯑꯗꯣ ꯑꯩꯗꯤ ꯌꯥꯝ ꯍꯥꯎꯒꯗ꯭ꯔꯅ ꯈꯟꯕꯅꯦꯕ ꯑꯗꯨ
ꯌꯥꯝꯃꯗꯌꯥ
ꯑꯣꯏꯗꯦ ꯌꯥꯝ ꯍꯥꯎꯕꯗꯤ ꯑꯣꯏꯗꯦ ꯑꯗꯨꯝ ꯍꯥꯎꯗꯤ ꯍꯥꯎꯋꯦ ꯈꯔ ꯀꯜꯂꯦ
ꯑꯣ ꯆꯤꯅꯤ ꯍꯥꯞꯄꯅ ꯊꯨꯝꯗ꯭ꯔꯗꯤ
ꯑꯩ ꯍꯥꯎꯔꯌꯦ ꯑꯗꯨ
ꯍꯥꯎꯅꯤ
ꯊꯨꯝꯕꯗꯣ ꯑꯩꯗꯤ ꯄꯥꯝꯗꯦ ꯊꯨꯝꯕ ꯍꯥꯏꯕꯗꯤ ꯃꯁꯥꯒꯤ ꯊꯨꯝꯕ ꯑꯃ ꯂꯩꯕꯗꯣ ꯑꯗꯨꯗꯤ ꯆꯥꯕ ꯍꯥꯎꯋꯦ ꯑꯗꯨꯕꯨ ꯑꯗꯨ ꯅꯠꯇꯕ ꯌꯥꯝ ꯊꯨꯝꯕ ꯑꯃ ꯂꯩꯕꯗꯣ ꯑꯆꯧꯕ ꯕꯖꯥꯔ ꯀꯩꯊꯦꯜꯗ ꯌꯥꯝ ꯌꯣꯟꯕꯅꯣ ꯑꯩꯗꯤ
ꯑꯩꯈꯣꯏ ꯆꯤꯡꯒꯤꯗꯤ ꯌꯥꯝ ꯊꯨꯝꯃꯦ
ꯊꯨꯝꯕ ꯍꯥꯏꯕꯗꯤ ꯃꯈꯟ ꯌꯥꯝ ꯂꯩꯌꯦ ꯊꯨꯝꯕ ꯑꯃ ꯀꯩ ꯍꯥꯏꯕ꯭ꯔꯣ ꯍꯧꯖꯤꯛꯀꯥꯟ ꯍ ꯃꯍꯧꯁꯥꯒꯤ ꯊꯨꯝꯕ ꯑꯃ ꯑꯣ ꯑꯗꯨꯗꯤ ꯑꯩ ꯆꯥꯅꯤꯡꯗꯦ ꯏꯃꯥꯅ ꯄꯥꯝꯕ ꯑꯩꯅꯗꯤ ꯄꯥꯝꯗꯕ
ꯅꯒꯣꯟꯅꯦꯘꯨꯅ
ꯈꯨꯨꯟꯒ ꯀꯩ ꯑꯣ ꯆꯤꯡꯒꯤ ꯑꯃ ꯃꯆꯥ ꯃꯆꯥ ꯇꯧꯔꯕ꯭ꯔ ꯌꯥꯝ ꯍꯥꯎꯕꯗꯣ ꯑꯗꯨ ꯆꯥꯅꯤꯡꯉꯦ ꯑꯗꯨꯕꯨ ꯂꯩꯇꯦ ꯐꯪꯗꯦ ꯅꯣꯏ ꯀꯩꯅꯣ ꯂꯩꯕ꯭ꯔꯥ ꯅꯣꯏ ꯆꯤꯡ ꯆꯤꯡꯒꯤ ꯂꯧ ꯂꯩꯕ꯭ꯔꯥ
ꯎꯝ
ꯑꯗꯨ ꯀꯩꯅꯣꯒꯤꯗꯤ ꯏꯁꯤꯡꯒꯤ ꯂꯧꯗꯨꯗꯤ ꯂꯧꯕꯨꯛ ꯂꯧꯕꯨꯛꯇꯤ ꯂꯩꯇꯦ ꯃꯈꯥꯗ
ꯄꯨꯒꯁꯤꯂꯗ ꯑꯕ ꯂꯩꯌꯦ
ꯑꯣ ꯑꯩꯈꯣꯏꯗꯁꯨ ꯂꯩ ꯂꯧꯕꯨꯛ ꯂꯩ ꯑꯩꯈꯣꯏꯗꯁꯨ ꯑꯗꯨꯕꯨ ꯑꯩꯈꯣꯏꯒꯤꯗꯤ ꯂꯩꯇꯦ ꯗꯦ ꯑꯩꯈꯣꯏ ꯏꯄꯨꯈꯣꯏꯒꯤ ꯏ ꯏꯕꯣꯛꯈꯣꯏꯒꯤꯗꯤ ꯂꯩ
ꯑꯣ
ꯅꯪ ꯂꯣꯛ ꯆꯠꯄꯣ ꯍꯥꯏꯕ꯭ꯔꯣ
ꯂꯑꯣ ꯂꯧꯕꯕꯨꯛꯛꯇꯨꯝ ꯆꯠꯕ꯭ꯔꯣ
ꯑꯩ ꯍꯟꯗꯛꯇꯤ ꯆꯠꯇꯦ ꯑꯩꯈꯣꯏ ꯂꯩꯇꯕꯅꯤꯅ ꯆꯠꯇꯦ ꯑꯗꯨ ꯃꯣꯏ ꯂꯤꯡꯅꯕ ꯀꯧꯔꯛꯑꯗꯤ ꯆꯠꯀꯅꯤ ꯑꯗꯨ ꯆꯠꯄꯗꯤ ꯇꯜꯂꯦꯗ ꯑꯩꯈꯣꯏꯒꯤ ꯅꯠꯇꯕꯅꯤꯅ ꯆꯠꯄ ꯇꯟꯕꯗꯣ ꯑꯩꯈꯣꯏꯒꯤ ꯑꯣꯏꯔꯗꯤ ꯅꯝꯐꯨꯗ ꯆꯠꯄ ꯌꯥꯕ
ꯍꯣꯏ ꯅꯣꯡꯃ ꯆꯠꯄꯤꯁꯤꯒꯣ
ꯎ ꯅꯣꯡꯃ ꯅꯣꯏꯗ ꯆꯠꯄꯤꯌꯣ ꯍꯥꯏꯔꯣ ꯀꯩ ꯀꯩ ꯍꯥꯏꯅꯣ ꯅꯪꯒꯤꯁꯦ ꯅꯣꯏꯒꯤ ꯂꯧꯕꯨꯛꯇꯤ ꯆꯠꯄꯤꯌꯨ ꯍꯥꯏꯔ ꯆꯠꯀꯦ ꯆꯠꯀꯦ ꯀꯧꯔꯛꯑꯣ ꯅꯣꯏ ꯂꯤꯡꯕ ꯀꯥꯟꯗ ꯂꯧ ꯂꯤꯡꯕ ꯀꯥꯟꯗ ꯍꯥꯏꯔꯛꯑꯣ ꯅꯤꯡꯕ ꯍꯥꯏꯕꯅꯦ ꯀꯩꯅꯣ ꯍꯣꯏꯅꯦ
ꯍꯣꯏ ꯀꯥꯎꯕꯤꯔꯛꯀꯦ ꯀꯥꯎꯔꯛꯈꯤ
ꯅꯠꯇꯦ ꯅꯣꯏ ꯅꯣꯏ ꯌꯨꯝꯒꯤ ꯂꯩꯕ꯭ꯔꯥ ꯍꯥꯏꯕ ꯅꯠꯇ꯭ꯔꯒ ꯑꯇꯩꯒꯤꯔꯣ
ꯑꯩꯈꯣꯏꯒꯤꯅꯤ ꯏꯌꯦ ꯃꯤꯒꯤꯗꯨ ꯑꯇꯩꯒꯤ ꯂꯩꯕꯗꯨ ꯑꯩ ꯅꯉꯣꯟꯗ ꯀꯥꯎꯒꯗ꯭ꯔꯣ
ꯆꯨꯝꯅ ꯁꯨꯝ ꯍꯪꯕꯅꯤꯗ ꯑꯩꯕ꯭ꯔꯥ ꯂꯩꯇꯕ꯭ꯔꯥꯅ
ꯍꯥꯏ
ꯑꯩꯈꯣꯏꯒꯤ ꯂꯩꯖꯗꯕꯗꯨꯣ ꯂꯥꯛꯀꯦ ꯂꯥꯛꯀꯦ ꯅꯣꯏꯒꯤ ꯂꯧꯗꯣ ꯀꯩꯅꯣ ꯂꯩꯕ꯭ꯔꯣ ꯊꯥꯔꯣꯏ ꯂꯩꯕ꯭ꯔꯣ
ꯑꯣꯦ ꯀꯗ
ꯊꯔꯣꯏ ꯂꯩꯕ꯭ꯔꯕ ꯆꯨꯞꯄꯗꯨ ꯆꯨꯞꯄꯗꯨ
ꯆꯨꯄꯗꯨꯒꯂꯌꯦ ꯅ ꯑꯣꯏꯔꯤ ꯁꯥꯥꯕꯁꯤꯗꯤ ꯑꯏ
ꯁꯤꯦ ꯑꯩꯗ ꯊꯔꯣ ꯍꯥꯏꯔ ꯈꯗꯪꯅ ꯍꯥ ꯇꯧꯔ ꯂꯩꯔꯦ ꯈꯪꯗꯕ꯭ꯔꯥꯅ ꯆꯨꯞꯄꯗꯣ ꯍꯥꯏꯌꯦꯅꯦ ꯀꯩꯅꯣ ꯅꯪ ꯒ꯭ꯌꯥꯟ ꯇꯥ ꯍꯥꯏ
ꯑ ꯁ ꯄꯗꯧ ꯆꯨꯞꯄꯗꯧ ꯇꯧꯔꯒ ꯂꯩꯔꯦꯅꯦ
ꯇꯥꯍꯟꯕꯗꯣ ꯒ꯭ꯌꯥꯟ ꯇꯥꯗꯕꯗꯣ ꯇꯥꯍꯟꯕ
ꯂꯩꯑ ꯂꯩꯌꯦ ꯆꯨꯞ ꯅꯥꯕꯗ ꯊꯔꯣꯏꯒ ꯃꯤ ꯆꯨꯞ ꯅꯥꯕꯗ ꯂꯩꯌꯦ ꯑ ꯂꯩ ꯂꯩ
ꯍꯥꯎꯋꯦ ꯑꯩꯒꯤꯗꯤ ꯑꯩꯗꯤ ꯅꯍꯥꯟ ꯈꯨ
ꯍꯕꯅꯤ
ꯑꯁꯣꯝꯗꯁꯨ ꯂꯩꯑ ꯑꯩꯈꯣꯏꯒꯤ ꯔꯣꯝꯗꯁꯨ ꯂꯩꯑ ꯑꯗꯨꯒꯤ ꯑꯗꯨꯕꯨ ꯑꯁ ꯂꯩꯈꯣꯝ ꯃꯔꯛꯇ ꯆꯪꯕꯗꯤ ꯈꯔ ꯇꯜꯂꯦ ꯑꯗꯨꯕꯨ ꯆꯥꯅꯤꯡꯕꯅꯤꯅ ꯆꯪꯉꯒ ꯆꯥꯏꯌꯦ
ꯎꯝ ꯅꯨꯡꯗꯥꯡ ꯋꯥꯏꯔꯝꯗ ꯑꯃꯨꯛ ꯏꯔꯨꯔ ꯂꯣꯏꯔꯦꯅ
ꯎ
ꯃ ꯊꯜꯂꯗꯤ ꯆꯥꯒꯗꯅꯨꯡꯉꯥꯏꯕꯨꯁꯨ ꯂꯥꯏꯕꯅꯤ ꯀꯣ
ꯀꯔꯤꯕ ꯑꯩꯉꯣꯟꯗꯔꯣ
ꯀꯥꯏ ꯃꯅꯤ ꯇꯥꯟꯗ ꯃꯤꯗꯤ ꯆꯥꯒꯅꯨꯅ ꯚꯏꯕꯤꯦꯜꯗ ꯁꯤ ꯂꯩꯕꯅꯦ
ꯑꯦ ꯑꯩꯉꯣꯟ